ꯎꯝ
ꯑꯣ ꯀ꯭ꯔꯤ ꯇꯧꯔꯒ ꯂꯩꯕꯅꯣ
ꯂꯩ
ꯐꯝꯔꯒ ꯂꯩꯌꯦ
ꯐꯃꯨꯡꯗ ꯂꯩꯌꯦ
ꯑꯣ ꯑꯣ ꯇꯨꯝꯒꯦ ꯇꯧꯕ꯭ꯔꯣ ꯅꯪꯗꯤ
ꯑꯩ ꯇꯨꯝꯗꯤ ꯇꯨꯝꯗ꯭ꯔꯤꯗ ꯑꯗꯨꯝ ꯍꯤꯞꯄ ꯂꯩꯔꯦꯗ
ꯑꯣ ꯀ꯭ꯔꯤ ꯏꯟꯁꯥꯡ ꯆꯥꯕ꯭ꯔꫭ
ꯈꫭꯏꯁꯦ ꯀꯔꯤꯔ ꯀꯥꯎꯈ꯭ꯔꯦꯅꯦ ꯑꯣ ꯕꯤꯟꯁ ꯃꯅꯥ ꯒꯥ ꯁꯧꯒ꯭ꯔꯤ
ꯕꯤꯟꯁ ꯃꯅꯥ ꯁꯧꯒ꯭ꯔꯤ ꯑ ꯑꯩꯈꯣꯏ ꯉꯥ ꯆꯥꯏꯌꯦ ꯑꯃꯨꯛꯀ
ꯋꯥ
ꯉꯥꯒꯤ ꯃꯐꯝꯗ ꯂꯩꯕꯅꯤꯅ ꯉꯥꯁꯦ ꯆꯥ ꯆꯥꯔ ꯂꯩꯔꯤꯅꯦ
ꯎꯝ ꯉꯥ ꯃꯊꯟꯗ ꯑꯗꯨꯝ ꯆꯥꯔꯒ ꯂꯩꯈ꯭ꯔꯣ
ꯅꯪꯒꯤꯁꯨ ꯊꯥꯕꯤꯒꯦ ꯍꯥꯏꯔ ꯅꯪꯒꯤ ꯇꯤꯐꯤꯟ ꯂꯥꯛꯇ꯭ꯔꯤꯅꯦ ꯑꯃꯨꯛꯀ ꯊꯥꯗꯤꯉꯥꯏ ꯑꯁ ꯂꯣꯏꯔꯦ ꯅꯪꯁꯤꯁꯨ
ꯇꯤꯐꯤꯟꯗꯣ ꯗꯦꯂꯤꯚꯔꯤ ꯆꯠꯄꯗꯣ ꯑꯁ ꯕꯥꯜ ꯂꯩꯕꯅꯤꯅ ꯈꯔ ꯊꯦꯡꯕ ꯃꯥꯜꯂꯦꯅꯦ
ꯅꯪꯒꯤ ꯇꯤꯐꯤꯟꯁꯦ ꯑꯁ ꯉꯥꯏꯕ ꯉꯝꯗ꯭ꯔꯦ ꯍꯧꯖꯤꯛ ꯐꯥꯎ ꯂꯥꯛꯇ꯭ꯔꯤꯁꯦ ꯊꯥꯖꯒꯦꯔꯥ ꯊꯥꯖꯔꫭꯏꯔꯥ ꯈꯪꯗ꯭ꯔꯦꯅꯦ
ꯅꯨꯃꯤꯠ ꯑꯃ ꯑꯅꯤ ꯆꯠꯈ꯭ꯔꯦꯍꯦ ꯅꯪꯒꯤ ꯇꯤꯐꯤꯟꯁꯦ
ꯎꯝ ꯆꯠꯈ꯭ꯔꯦ ꯅꯨꯃꯤꯠ ꯑꯃ ꯑꯅꯤ
ꯏꯟꯁꯥꯡꯁꯤꯗꯤ ꯑꯥꯗ ꯂꯣꯏꯔꯅꯤ
ꯗꯦꯂꯤꯚꯔꯤ ꯅꯨꯄꯥꯅ ꯂꯣꯏꯅ ꯆꯥꯔꯝꯃꯅꯤꯗ
ꯊꯥꯥꯖꯗ꯭ꯔꯦ
ꯎꯝ ꯎꯝ ꯎꯝ ꯊꯥꯖꯗ꯭ꯔꯦ
ꯉꯁꯤ ꯑꯁ ꯉꯥ ꯌꯥꯝꯕꯁꯤ ꯉꯥ ꯌꯥꯝꯕꯅꯤꯅꯀꯣ ꯁꯤꯗ ꯑꯗꯨꯝ ꯆꯥꯏ
ꯇꯝꯄꯥꯛꯇꯅꯦꯀꯣ
ꯇꯝꯄꯥꯥꯛꯇꯅꯤ ꯍꯣꯏ
ꯑꯣ
ꯅꯪꯒꯤ ꯁꯤ ꯇꯥꯛꯁ ꯌꯥꯝ ꯂꯩꯔꯤꯕ꯭ꯔꯣ
ꯑꯩꯔꫭ
ꯎꯝ
ꯂꯩꯔꯤꯗ
ꯑꯣ ꯇꯔꯥ ꯍꯦꯟꯕ꯭ꯔꫭ
ꯇꯔꯥ ꯍꯦꯟꯒꯅꯤ ꯔꯤꯁꯤꯚꯤꯡꯒ ꯔꯤꯁꯤꯚꯤꯡ ꯌꯥꯎꯔꯒꯗꯤ ꯑꯁ ꯌꯥꯝꯔꯤꯗ ꯍꯦꯜꯂꯤ
ꯑꯣ ꯑꯣ ꯑꯗꯨ ꯑꯩ ꯅꯪꯉꫭꯟꯗ ꯑꯗꯨꯝ ꯀꫭꯜ ꯇꯧꯒꯦ ꯍꯧꯖꯤꯛ ꯇꯧꯅꯤꯡꯉꯥꯏ ꯃꯤ ꯂꯩꯇ꯭ꯔꯦꯅꯤ ꯂꯣꯏꯕ ꯉꯥꯛꯇ
ꯑꯩꯁꯨ ꯂꯣꯏꯗ꯭ꯔꯤ
ꯑꯣ ꯂꫭꯏꯕ ꯉꯥꯛ ꯇ ꯂꯩꯕꯒꯤ ꯀꯣꯜ ꯇꯧꯅꯤꯡꯉꯥꯏ ꯃꯤ ꯂꯩꯇ꯭ꯔꯦ
ꯎꯝ
ꯊꯤꯕꯥ ꯋꯥꯏꯌꯦ
ꯑꯩꯁꯨ ꯀꯣꯜ ꯇꯧꯅꯤꯡꯉꯥꯏ ꯇꯔꯥ ꯋꯥꯠꯂꯤꯗ
ꯑꯣ ꯏꯆꯦ ꯏꯆꯦ ꯅꯪꯒꯤ ꯀꯣꯜ ꯂꯥꯛꯑꯦ ꯑꯃꯨꯛ ꯑꯩꯈꯣꯏꯒꯤ ꯃꯇꯝ ꯇꯥꯈ꯭ꯔꯕ
ꯀ꯭ꯋꯥꯇꯔꯗꯅꯤꯀꯣ
ꯍꯣꯏ ꯃꯥꯅꯦ
ꯎꯝ ꯌꯥꯝ ꯅꯨꯡꯉꯥꯏꯔꯦꯅꯦ ꯀ꯭ꯋꯥꯇꯔꯗ ꯂꯩꯕꯅꯤꯅ
ꯍꯣꯏ ꯍꯜꯂꯣ ꯃꯥꯅꯦ ꯑꯩ ꯍꯧꯖꯤꯛ ꯃꯣꯔꯦꯒꯤ ꯕ꯭ꯂꯣꯛ ꯌꯦꯡꯔꯂꯦ ꯃꯣꯔꯦꯒꯤ ꯕ꯭ꯂꯣꯛꯁꯨ ꯐꯖꯩꯍꯦ ꯀꯣ ꯃꯦꯟꯃꯥꯔꯒꯤꯗꯣ
ꯍꯥꯏꯕꯗꯤ
ꯃꯦꯟꯃꯥꯔꯒꯤ ꯃꯐꯝꯗꯣ ꯃꯣꯏꯒꯤ ꯃꯐꯝ ꯈꯣꯏ ꯁꯣ ꯇꯧꯕ ꯎꯝ
ꯑꯗꯨ ꯃꯣꯏꯒꯤ ꯕ꯭ꯂꯣꯛꯁꯨ ꯐꯖꯩ ꯍꯥꯏꯕꯅꯤꯗ ꯃꯐꯝꯁꯦ ꯖꯖꯅꯤ ꯃꯣꯏꯁꯦ
ꯎꯝ ꯑ ꯀꯩꯅꯣꯗ ꯑꯩ ꯍꯥꯟꯅ ꯂꯩꯔꯝꯕ ꯃꯐꯝ ꯀꯩꯅꯣ ꯑꯔꯨꯅꯥꯆꯜ ꯀꯣ
ꯃꯣꯔꯦꯗ ꯂꯩꯕ꯭ꯔꯥ ꯅꯪꯁꯨ ꯍꯥꯟꯅ
ꯅꯠꯇꯦ
ꯅꯪꯒꯤ ꯅꯨꯄꯤꯁꯦ ꯀꯟꯅ ꯀꯣꯜ ꯇꯧꯔ ꯂꯩ ꯃꯥꯜꯅꯤꯍꯦ ꯅꯪꯕꯨ
ꯍꯥꯥ
ꯅꯪꯒꯤ ꯅꯨꯄꯤꯁꯦ ꯅꯪꯕꯨ ꯀꯣ ꯀꯥꯟꯅ ꯇꯧꯔꯒ ꯂꯩꯔꯝꯃꯜꯂꯦ ꯍꯣ ꯍꯣ ꯍꯥꯏꯅ ꯂꯥꯛꯏꯅꯦ
ꯀꯩꯅꯣꯅꯤꯗ ꯏꯃꯥꯟꯅꯕ ꯗ꯭ꯌꯨꯇꯤ ꯆꯠꯄꯗꯣ ꯎꯝ ꯑꯗꯨꯒꯤ
ꯍꯜꯂ ꯀꯦ ꯑꯗꯨꯗꯤ
ꯃꯥꯗꯣ ꯃꯊꯟꯇ ꯆꯠꯄ ꯉꯁꯤꯗꯣ
ꯑꯣ
ꯃꯊꯠꯅ ꯍꯥꯏꯕꯗꯤ ꯑꯩꯗꯣ ꯆꯠꯇ꯭ꯔꯕ
ꯑꯣ ꯑꯣ ꯎꯝ
ꯀꯤꯔꯕ ꯃꯥꯜꯂꯦ
ꯎꯝ ꯃꯣꯏꯒꯤ ꯕ꯭ꯂꯣꯛꯁꯦ ꯌꯥꯝ ꯐꯖꯩ ꯃꯥꯒꯤ ꯃꯐꯝꯁꯦ
ꯎꯝ ꯑꯩꯅ ꯍꯥꯟꯅ ꯂꯩꯕ ꯃꯐꯝꯗꯁꯨ ꯎꯝ ꯀꯩꯅꯣ ꯑꯥ
ꯅꯪ ꯅꯍꯥꯟ ꯃꯣꯔꯦꯗ ꯂꯩꯔꯝꯕ꯭ꯔꯣ
ꯃꯣꯔꯦꯗ ꯅꯠ
ꯎꯝ ꯀꯗꯗ
ꯑꯔꯨꯅꯥꯆꯜꯗ
ꯑꯣ ꯑꯆꯠꯆꯥ
ꯎꯝ
ꯐꯩꯅꯦ
ꯑꯥ ꯑꯗꯨ ꯑꯔꯨꯅꯥꯆꯜꯁꯨ ꯌꯥꯝ ꯅꯨꯡꯉꯥꯏꯒꯅꯤꯀꯣ ꯑꯩꯈꯣꯏꯒꯨꯝ ꯂꯩꯒꯅꯤꯀꯣ ꯃꯣꯏꯁꯦ
ꯍꯣꯏ ꯑꯩꯈꯣꯏꯒꯨꯝꯅ ꯑꯗꯨꯝ ꯂꯩꯌꯦꯗ ꯍꯥꯏꯕꯗꯤ ꯆꯤꯡꯒꯤ ꯆꯤꯡꯃꯤꯒꯨꯝꯅꯀꯣ ꯑꯗꯨꯝ ꯂꯩꯔꯦꯗ ꯃꯣꯏꯁꯨ
ꯎꯝ ꯑꯗꯨ ꯅꯍꯥꯟ ꯑꯩꯒꯤ ꯏꯃꯥꯟꯅꯕꯤ ꯑꯃ ꯑ ꯑꯔꯨꯅꯥꯆꯜꯗ ꯂꯩꯕꯅꯦꯕ ꯑꯗꯨꯗ ꯑꯩꯈꯣꯏ ꯑ ꯅꯍꯥꯟ ꯑꯩꯅ ꯗꯦꯜꯂꯤꯗ ꯂꯩꯕ ꯀꯥꯟꯗ ꯀꯣ ꯑꯗꯨꯗ ꯂꯩꯕ ꯀꯥꯟꯗ ꯑꯩꯈꯣꯏ ꯑꯗꯨꯝ ꯇꯤꯟꯅꯔꯒ ꯂꯩꯕꯅꯦꯕ ꯇꯤꯟꯅꯔꯒ ꯂꯩꯕꯅꯤ ꯃ ꯃꯣꯏꯒꯤꯁꯦ ꯃꯥꯒꯤ ꯆꯥꯛ ꯏꯟꯁꯥꯡ ꯊꯣꯡꯕ ꯑꯩꯈꯣꯏꯒ ꯆꯞ ꯃꯥꯟꯅꯩꯌꯦ ꯃꯣꯏꯁꯨ ꯑꯗꯨꯝ ꯇ꯭ꯔꯥꯏꯕꯦꯜ ꯑꯣꯏꯕꯒꯤ
ꯑꯗꯨꯕꯨ ꯃꯣꯏꯒꯤꯗꯨ ꯉꯥꯔꯤꯗꯤ ꯌꯥꯎꯗ꯭ꯔꯦ ꯃꯣꯏꯗꯣ
ꯉꯥꯔꯤꯗꯤ ꯌꯥꯎꯗꯦ ꯑꯗꯨ ꯑꯣꯏꯔꯁꯨ ꯂꯩꯕ ꯃꯥꯜꯂꯦ ꯀꯣ ꯃꯣꯏꯒꯤꯁꯨꯨ ꯅꯤꯉꯥꯏ ꯑꯥꯎ
ꯕꯝꯕ꯭ꯂꯥ ꯍꯥꯏꯅ ꯑꯃ ꯂꯩꯌꯦ ꯑꯗꯣ ꯉꯥ ꯑꯀꯪꯕꯅꯦꯕ
ꯑꯣ
ꯑꯩꯗꯤ ꯍꯥꯟꯅ ꯀꯩꯅꯣ ꯃꯐꯝꯗ ꯆꯠꯂꯦꯕ
ꯎꯝ
ꯑꯗꯨꯅ ꯀꯩꯅꯣꯗꯣ ꯑꯩꯈꯣꯏꯒꯤ ꯑꯣꯖꯥ ꯇꯧꯃꯤꯟꯅꯕ ꯅꯨꯄꯤ ꯑꯃꯗꯣ ꯁꯨꯇꯤ ꯆꯠꯈꯤꯕ
ꯑꯣ
ꯑꯗꯣ ꯗꯤꯋꯥꯂꯤꯒꯤ ꯁꯨꯇꯤ ꯆꯠꯄꯅꯦꯕ
ꯎꯝ
ꯆꯠꯄꯗꯨ ꯄꯨꯔꯛꯑꯣꯔ ꯑꯩꯉꯣꯟꯗ ꯍꯥꯏꯔꯛꯄ
ꯎꯝ
ꯑꯩꯅ ꯈꯪꯗꯦ ꯅꯪꯅ ꯄꯨꯔꯛꯎ ꯍꯥꯏꯅ ꯑꯩꯅ ꯍꯥꯏꯕ
ꯑꯣ
ꯑꯣꯏꯅ
ꯑꯗꯨ ꯃꯥꯅꯀꯣ
ꯑꯥꯎ
ꯑ ꯆꯤꯛꯀꯟ ꯄꯤꯀꯜꯁꯇꯣ ꯐꯖꯅ ꯁꯦꯝꯃꯦꯕ ꯐꯖꯅ ꯁꯦꯝꯔꯒ ꯑꯩꯉꯣꯟꯗ ꯄꯤꯖꯕ ꯑꯗꯨ ꯍꯥꯎ ꯕꯗꯣ ꯑꯩ ꯑꯃꯨꯛꯀ ꯆꯥꯅꯤꯡꯕ ꯑꯃꯨꯛꯀ ꯆꯥꯅꯤꯡꯉꯦ ꯍꯥꯏꯔꯒ ꯃꯥ ꯑꯃꯨꯛꯀ ꯌꯨꯝꯗꯒꯤ ꯁꯦꯝꯔꯒ ꯄꯨꯔꯛꯑꯦ ꯄꯨꯔꯛꯑꯒ ꯑꯩꯒꯤꯁꯨ ꯀꯟꯇꯦꯅꯔ ꯑꯃ ꯄꯤꯕꯤꯕ ꯑꯗꯨ ꯑꯩꯈꯣꯏꯅꯤ ꯑꯗꯨꯝ ꯊꯥ ꯑꯃ ꯑꯅꯤꯔꯥꯗꯤ ꯐꯖꯅ ꯇꯤꯡꯔꯒ ꯂꯩꯌꯦ ꯑꯗꯨ ꯃꯥꯁꯦ ꯃꯥꯒꯤ ꯏꯃꯥ ꯅꯥꯏ ꯍꯥꯏꯕ꯭ꯔꯥ ꯑꯗꯨ ꯆꯠꯈ꯭ꯔꯕ ꯑꯩꯅ ꯑꯩꯒꯤ ꯕꯥꯔꯗꯦꯗ ꯑꯩꯒꯤ ꯐ꯭ꯔꯦꯟ ꯑꯃꯅ ꯑꯩ ꯑꯩꯉꯣꯟꯗ ꯋꯥꯠꯁ ꯐꯖꯕ ꯇꯥꯏꯇꯥꯟꯒꯤꯗꯣ ꯑꯩꯅ ꯈ꯭ꯋꯥꯏꯗꯒꯤ ꯄꯥꯝꯕ ꯄꯤꯌꯦ ꯑꯗꯨ ꯄꯤꯌꯦ ꯃꯥꯁꯨ ꯑꯗꯨ ꯑꯩꯒꯤꯗꯤ ꯋꯥꯆ ꯑ ꯑꯗꯨ ꯃꯇꯝꯗ ꯑꯩꯒꯤ ꯋꯥꯆ ꯑꯅꯤ ꯂꯩꯕ ꯑꯅꯤꯗꯨ ꯇꯥꯏꯇꯥꯟ ꯉꯥꯛꯇ ꯂꯩꯕ ꯑꯗꯨ ꯃꯥꯅ ꯑꯩꯒꯤ ꯋꯥꯠꯆꯇꯣ ꯑꯦ ꯅꯪꯒꯤ ꯌꯥꯝ ꯐꯖꯩ ꯌꯥꯝ ꯐꯖꯩ ꯍꯥꯏꯕꯒꯤ ꯑ ꯑꯗꯨ ꯅꯪ ꯅꯪꯗꯤ ꯋꯥꯆ ꯂꯩ ꯅꯤꯅ ꯅꯣꯡꯃꯒꯨꯝꯕ ꯅꯪ ꯑꯥ ꯁꯦꯠꯅꯤꯡꯉꯗꯤ ꯁꯦꯛꯑꯣ ꯑꯩꯅ ꯍꯥꯏꯕ ꯑꯗꯨꯒꯤ ꯃꯥꯅ ꯍꯣꯏ ꯍꯥꯏꯔꯒ ꯁꯦ ꯁꯦꯔꯒ ꯑꯗꯨ ꯑꯩꯒꯤ ꯕꯥꯔꯗꯦ ꯒꯤꯐꯇꯣ ꯑꯥ ꯃꯥꯒꯤ ꯈꯨꯟꯗ ꯄꯨꯔꯒ ꯆꯠꯈ꯭ꯔꯕ ꯑꯁ ꯑꯗꯨꯒꯤ ꯑꯩ ꯃꯪꯈ꯭ꯔꯕꯅꯦ ꯃꯤꯅ ꯄꯤꯕ ꯑꯗꯨ ꯑꯩ ꯑꯗꯨꯅ ꯑꯩ ꯑꯩꯈꯣꯏ ꯄꯤꯕ ꯅꯨꯄꯥꯗꯣ ꯑꯩꯒꯤ ꯀꯖꯤꯟ ꯀꯖꯤꯟ ꯇꯥꯏꯞꯅꯦ ꯑꯗꯨ ꯑꯣꯏꯔꯁꯨ ꯑꯩꯅ ꯎꯝ ꯑꯁ ꯃꯤꯅ ꯂꯧꯊꯣꯛꯈ꯭ꯔꯦ ꯍꯥꯏꯔꯗꯤ ꯃꯥ ꯄꯥꯝꯃꯨꯔꯣꯏꯕ ꯑꯗꯨꯒꯤ ꯍꯧꯖꯤꯛ ꯐꯥꯎ ꯍꯥꯏꯗ꯭ꯔꯤ ꯃꯉꯣꯟꯗ ꯃꯥ ꯂꯩꯕ ꯀꯥꯟꯗꯗꯤ ꯅꯨꯡꯉꯥꯏꯗꯤ ꯅꯨꯡꯉꯥꯏꯕꯅꯦ ꯑꯆꯥꯄꯣꯠꯒꯨꯝꯕ ꯀꯣ ꯌꯥꯝ ꯌꯥꯝ ꯄꯨꯔꯛꯄꯅꯦ ꯌꯨꯝꯗꯒꯤ ꯃꯣꯏꯒꯤ ꯆꯥꯛ ꯌꯦꯟꯁꯥꯡꯁꯨ ꯌꯥꯝ ꯍꯥꯎꯗꯤ ꯍꯥꯎꯕꯅꯤ ꯑꯩꯈꯣꯏꯒ ꯆꯞ ꯃꯥꯟꯅꯔꯒ ꯍ ꯎꯝ ꯑꯥ ꯑꯥ ꯎꯝ ꯇꯥꯕ꯭ꯔꯣ ꯢꯕꯨꯡꯉꯣ
ꯑꯗꯣ ꯀꯤ ꯈꯪꯕ꯭ꯔꯥ
ꯍꯥꯥ
ꯑꯩꯈꯣꯏꯅꯤ
ꯈꯪꯗꯦꯗ
ꯍꯋꯥꯏꯖꯥꯔ
ꯑꯥ ꯍꯋꯥꯏꯖꯥꯔ
ꯑꯝ ꯅꯋꯥꯏꯖꯥꯔ ꯅꯋꯥꯏꯖꯥꯔꯗꯤ ꯌꯥꯝ ꯆꯥꯕꯅꯦ ꯑꯗꯣ ꯃꯣ ꯃꯣꯢꯔꯣꯝꯗꯣ ꯑꯗꯨꯝ
ꯑꯣ ꯃꯣꯏꯁꯨ ꯑꯩꯈꯣꯏꯒ ꯃꯥꯟꯅꯕ꯭ꯔꯥ ꯁꯦꯝꯕꯗꯣ
ꯂꯩꯗ ꯃꯣꯏꯁꯨ ꯃꯣꯏꯒ
ꯑꯣ ꯃꯣꯏꯁꯨ ꯑꯩꯈꯣꯏꯒꯨꯝꯅ ꯑꯗꯨꯝ ꯁꯦꯝꯕ꯭ꯔꯥ ꯁꯦꯝꯕꯗꯣ
ꯎꯝ ꯑꯗꯣ
ꯎꯝ
ꯑꯗꯨꯗ ꯍꯥꯞꯂꯒ
ꯍ
ꯂꯣꯏꯅ ꯆꯞ ꯃꯥꯟꯅꯩꯗ
ꯑꯣ
ꯑꯗꯨꯕꯨ ꯑꯁꯨꯗꯣꯝꯗꯒꯤ ꯀꯥꯅ
ꯑꯥ ꯑꯩꯁꯨ ꯄꯤꯌꯣ ꯍꯦ ꯑꯩꯁꯨꯨ ꯄꯤꯌꯣ ꯇꯨ ꯑꯁꯤꯗꯅꯤ ꯊꯦꯡꯀꯤ ꯌꯨ ꯅꯪꯒꯤ ꯅꯦꯋꯥꯛ ꯅꯨꯡꯉꯥꯏꯇꯕ꯭ꯔꯥ ꯈꯔ ꯉꯁꯤ ꯍꯧꯖꯤꯛ
ꯀꯩꯁꯨ ꯇꯧꯗꯦꯅ ꯅꯨꯡꯉꯥꯏ
ꯑꯣ ꯑꯥ ꯇꯥꯗꯕ ꯍꯧꯖꯤꯛꯇꯤ ꯐꯖꯅ ꯇꯥꯏ
ꯑꯣ
ꯑꯣ ꯅꯪ ꯀꯩꯗꯧꯉꯥꯏ ꯇꯨꯝꯒꯦ ꯄꯨꯡ ꯀꯌꯥꯕ ꯇꯨꯝꯒꯦꯔ ꯑꯃꯛꯒ ꯀꯣꯜ ꯇꯧꯔꯛꯄ ꯌꯥꯕ꯭ꯔꯥ ꯁꯤ ꯂꯣꯏꯔꯒ
ꯑꯩꯁꯨ ꯀꯣ
ꯎꯝ ꯇꯨꯝꯅꯤꯡꯈ꯭ꯔꯕ꯭ꯔꯥ
ꯇꯨꯝꯗꯤ ꯇꯨꯝꯅꯤꯡꯗꯦ ꯑꯗꯨ ꯈꯪꯗꯦꯅꯦ ꯑꯩ ꯀꯔꯤ ꯇꯧꯁꯤꯔꯥ ꯍꯥꯏꯅ ꯂꯩꯕꯅꯦ ꯇꯧꯔꯛꯄꯁꯨ ꯌꯥꯏꯗ
ꯅꯪꯅ ꯀꯔꯤꯅꯣ ꯇꯧꯒꯦ ꯍꯥꯏꯔꯗꯤ ꯌꯥꯏꯗ
ꯑꯩꯗꯣ ꯑꯩꯒꯤ ꯀꯣꯜꯗꯣ ꯍꯥꯟꯅ ꯂꯣꯏꯁꯤꯟꯅꯤꯡꯕ ꯑꯩꯁꯨ
ꯑꯣ ꯑꯣ ꯑꯗꯨꯗꯤꯀꯣ ꯅꯪꯁꯨ ꯃꯤ ꯑꯇꯣꯞꯄ ꯊꯤꯔꯒ ꯇꯧꯑꯣꯒꯣ
ꯑꯧ ꯑꯩꯗꯣ ꯑꯥ ꯇꯔꯥ ꯋꯥꯠꯂꯤꯕ ꯑꯗꯨꯒꯤ
ꯑꯁ ꯑꯩꯒꯤꯁꯨꯅꯦ ꯋꯥꯠꯂꯤꯌꯦ ꯑꯗꯨꯒꯤ ꯎꯝ ꯃꯤ ꯊꯤꯌꯣ ꯍꯧꯖꯤꯛ
ꯍꯣꯔꯦꯟ ꯑꯗꯨꯝ
ꯅꯪꯒꯤ ꯀꯣꯜꯗꯣ ꯑꯗꯨ ꯂꯣꯏꯕ ꯀꯥꯟꯗ ꯑꯩ ꯇꯧꯔꯛꯒꯦ ꯒꯣ
ꯑ
ꯐꯖꯅ ꯊꯤꯌꯣ
ꯀꯅꯥ ꯀꯅꯥ ꯂꯩꯕ꯭ꯔꯥ ꯍꯧꯖꯤꯛꯇꯤ
ꯏꯆꯦꯒ ꯏꯆꯦꯒ ꯋꯥꯔꯤ ꯁꯥꯔꯒꯥꯟ ꯂꯩ ꯁꯤꯗ ꯑꯗꯨꯒ ꯑꯉꯥꯡꯈꯣꯏ
ꯅꯪꯈꯣꯏꯅ ꯑꯩꯈꯣꯏꯕꯨ ꯗꯤꯁꯇꯔꯕ ꯇꯧꯅꯤꯡꯕꯁꯤꯒꯀꯣ ꯂꯣꯏꯔꯕꯅꯦ
ꯃꯤ ꯃꯤ ꯀꯌꯥ ꯂꯩꯕ꯭ꯔꯥ ꯅꯪ ꯅꯪꯒꯤ ꯃꯐꯝꯗꯨꯗ
ꯍꯧꯖꯤꯛꯇꯤ ꯅꯥꯏꯟ ꯔ ꯇꯦꯟ ꯔ ꯀꯣ ꯐꯣꯔ ꯐꯥꯏꯚ ꯁꯤꯛꯁ ꯁꯚꯦꯟ ꯑꯦꯠ ꯑꯩꯕꯨ ꯄꯥꯔꯒ ꯅꯥꯏꯟ ꯂꯩꯌꯦ ꯍꯧꯖꯤꯛꯁꯦ
ꯑꯣ ꯅꯪꯅ ꯂꯩꯕꯗꯣ ꯇꯝꯄꯥꯛꯀꯤ ꯏꯁꯇꯔꯥ ꯋꯦꯁꯇꯔꯥ
ꯏꯁ ꯃꯜꯂꯦ
ꯎ ꯀꯩꯅꯣ ꯄꯤꯒꯥꯜ ꯑꯃ ꯂꯩꯕ ꯃꯅꯥꯛꯇꯒꯤꯔꯥ
ꯍꯣꯁꯄꯤꯇꯥꯜꯗꯤ ꯂꯩꯇꯦꯗ ꯁꯥꯟꯅꯕ ꯃꯐꯝ ꯌꯥꯝ ꯂꯩꯕ ꯑꯗꯨꯗꯅꯤꯗ
ꯎꯝ
ꯁꯅꯥ ꯑꯄꯥ ꯃꯐꯝ ꯂꯩꯕꯗꯣ ꯑꯗꯨ ꯑꯗꯨꯗꯅꯦ ꯑꯝ
ꯑꯗꯨꯗꯤ ꯅꯪ ꯅꯨꯡꯉꯥꯏꯅ ꯇꯨꯝ